ꯇꯔꯕꯣ ꯑꯣ ꯆꯥꯛ ꯆꯥꯔꯕꯣ ꯅꯪꯕꯨ
ꯆꯥꯗ꯭ꯔꯤꯗ ꯑꯩꯈꯣꯏꯁꯨ ꯆꯥꯛ ꯊꯦꯡꯉꯦ ꯉꯥꯁꯤꯗꯤ
ꯎꯝ ꯀꯅꯥꯟ ꯊꯣꯡꯉꯤꯅꯣ
ꯑꯩꯈꯣꯏ ꯃꯥꯅ
ꯑꯣ ꯀꯩ ꯏꯟꯁꯥꯡ ꯊꫭꯡꯑꯕ
ꯏꯟꯖꯥꯡ ꯊꯣꯡꯗꯦ ꯆꯥꯅꯥ ꯉꯧꯌꯣ ꯈꯤꯇꯪ
ꯎꯝ
ꯑꯣ ꯁꯧꯒꯔꯤ ꯊꫭꯡꯉꯦ
ꯑꯣ ꯑꯣ
ꯁꯧꯒꯔꯤꯒ ꯆꯅꯥꯒ ꯉꯧꯋꯦ ꯑꯩꯈꯣꯏꯗꯤ
ꯑꯥ ꯀꯩꯅꯣ ꯇꯧꯕ꯭ꯔꯣ ꯑꯩ ꯅꯉꯣꯟꯗ ꯐꯣꯟ ꯇꯧꯔꯛꯏꯁꯦ ꯑꯩꯈꯣꯏꯁꯦ ꯋꯥꯛꯀꯤꯡ ꯆꯠꯇ ꯀꯨꯏꯔꯦꯗꯅ ꯑꯌꯨꯛꯇꯣ
ꯑꯥ
ꯑꯗꯣ ꯋꯥꯀꯤꯡꯗꯣ ꯆꯠꯄ ꯍꯧꯔꯁꯤꯔꯣꯅ ꯇꯧꯔꯛꯏꯅꯤꯅꯦ
ꯆꯠꯁꯤ ꯍꯥꯏꯅꯦ ꯑꯩꯈꯣꯏ ꯀꯅꯥ ꯀꯅꯥ
ꯑꯩꯅꯦ ꯅꯪꯅꯦ ꯅꯣꯏꯗꯥꯗꯨꯁꯨ ꯍꯧꯔꯣ
ꯑꯣꯀꯦ
ꯑꯗꯨ ꯑꯗꯨꯝ ꯆꯠꯂꯖꯤꯅ
ꯑꯈꯣꯏ ꯑꯍꯨꯝ ꯄꯨꯡ ꯀꯌꯥꯗ
ꯑꯌꯨꯛꯇ ꯗꯨꯝ ꯆꯠꯁꯦ ꯍꯥꯟꯅꯒꯤ ꯃꯇꯝꯗꯣ ꯍꯥꯟꯅꯒꯤ ꯃꯇꯝꯗꯨꯗ
ꯑꯅꯝ ꯄꯨꯡ ꯃꯉꯥꯗ
ꯍꯣꯏ ꯑꯗꯣ ꯍꯧꯖꯤꯛꯇꯤ ꯀꯥꯂꯦꯟꯅꯤꯅ ꯃꯔꯤꯗꯩ ꯆꯠꯂꯁꯨ ꯌꯥꯗꯤ ꯌꯥꯅꯤ ꯉꯥꯟꯕꯅꯦꯕ
ꯎꯝ
ꯀꯩꯅꯣ ꯇꯧꯗ꯭ꯔꯣ ꯅꯣꯏ ꯗꯥ ꯍꯣꯏꯗꯤ ꯂꯩꯇ꯭ꯔꯣ
ꯃꯥ ꯑꯉꯥꯡ ꯂꯔꯤꯛ ꯇꯥꯕ ꯆꯠꯈꯤ ꯃꯥ ꯗꯤꯁꯇ꯭ꯔꯤꯛ ꯂꯣꯏꯅ
ꯑꯣ ꯀꯥꯏꯗ ꯆꯠꯂꯤꯅꯣ
ꯑꯥ ꯑꯩꯈꯣꯏ ꯑꯗꯨꯝ ꯊꯪꯅꯕ ꯑꯉꯥꯡ ꯃꯅꯥꯛꯇ
ꯑꯣ ꯑꯣ ꯄꯨꯡ ꯀꯌꯥꯗ ꯍꯜꯂꯛꯏꯕ ꯃꯥꯥꯅ
ꯃꯥꯖꯦ ꯑꯅꯝꯕꯅ ꯄꯨꯡ ꯇꯔꯨꯛ ꯑꯗꯥꯏ ꯆꯠꯂꯒ ꯄꯤꯄꯜ ꯑꯗꯥꯏ ꯍꯜꯂꯛꯑꯦ
ꯑꯣ ꯑꯣ ꯑꯗꯨꯗꯤ ꯇꯥꯗꯤ ꯇꯥꯗꯣꯔꯤꯅꯦ ꯑꯩꯁꯦ ꯉꯁꯥꯏ ꯃꯉꯣꯟꯗ ꯐꯣꯟ ꯇꯧꯕꯅꯦꯕ
ꯑ
ꯋꯥꯔꯤꯗꯣ ꯍꯥꯏꯐꯦꯠ ꯁꯥꯗꯣꯛꯁꯤꯑꯅ
ꯃꯤ
ꯑꯗ ꯃꯥꯖꯦ ꯁꯨꯡꯄꯥꯏ ꯄꯥꯏꯔꯛꯇꯕ
ꯄꯥꯏꯔꯛꯇꯔꯦ
ꯑꯥ ꯍꯕꯨ ꯀꯃꯥꯏ ꯀꯃꯥꯏ ꯇꯧꯔꯤꯒꯦ ꯍꯧꯖꯤꯛꯁꯤꯕꯣ ꯅꯠꯇꯦꯗ ꯅꯣꯏ ꯗꯥ ꯗꯥ ꯍꯥꯏꯕꯅꯤꯗ
ꯑꯣ ꯃꯥ ꯃꯥꯖꯦ ꯑꯌꯨꯛ ꯍꯧꯒꯠꯂꯒꯗꯤ ꯃꯥ ꯂꯨꯁꯤꯜꯂꯒ ꯀꯣꯂꯦꯖ ꯑꯗꯨꯝ ꯆꯠꯈ꯭ꯔꯅꯤꯀꯣ ꯍꯜꯂꯛꯑ ꯀꯥꯟꯗ ꯃꯥ ꯌꯨꯟꯗ ꯃꯁꯥꯏ ꯂꯥꯏꯔꯤꯛ ꯇꯅꯤꯀꯣ ꯑꯗꯨꯗꯒꯤ ꯅꯨꯡꯗꯥꯡꯋꯥꯏꯔꯝ ꯑꯗꯥꯏꯗꯨꯕꯨꯛꯇꯤ ꯃꯥ ꯐꯣꯟ ꯈꯔ ꯃꯦꯠꯂꯅꯤ
ꯎꯝ
ꯊꯕꯛꯇꯤ ꯆꯠꯇꯦꯗ ꯃꯥ
ꯎꯝ
ꯑꯗꯨꯗꯒꯤ ꯅꯨꯡꯗꯥꯡ ꯇꯥꯔꯛꯄꯗ ꯃꯥ ꯑꯉꯥꯡ ꯂꯥꯕꯡꯔꯤꯛ ꯇꯥꯛꯄ ꯆꯠꯈ꯭ꯔꯑꯅꯤ
ꯑꯣ ꯑꯣ ꯅꯪꯗꯤ ꯀꯣꯂꯦꯁ ꯑꯗꯨꯝ ꯆꯠꯂꯤꯕꯣ ꯍꯧꯖꯤꯛ
ꯆꯠꯂꯤ
ꯅꯪ ꯅ ꯀꯝ ꯀꯥꯟꯗ ꯂꯣꯏꯗꯣꯏꯅꯣ ꯍꯧꯗ ꯉꯥꯏꯔꯤꯕꯣꯅ ꯑꫭ ꯅꯍꯥꯋꯥꯏ ꯀꯩꯅꯣ ꯇꯧꯕꯒꯤ ꯀꯣꯏꯕ ꯆꯠꯄꯒꯤ ꯒ꯭ꯔꯨꯞ ꯒ꯭ꯔꯨꯞ ꯌꯥꯝ ꯇꯧꯅꯔꯝꯃꯤꯖꯤ ꯍꯧꯖꯤꯛꯀꯥꯟꯗꯤ ꯎꯒꯤꯗ꯭ꯔꯦꯅꯦ ꯆꯠ ꯇ꯭ꯔꯕꫭ ꯅꯪꯕꫭ
ꯆꯠꯇ꯭ꯔꯦꯗ ꯃꯤꯒ ꯄꯨꯟꯕ ꯁꯪꯗ꯭ꯔꯦ
ꯀꯩꯅ ꯊꯕꯛ ꯌꯥꯝ ꯆꯤꯜꯂꯕꯣ ꯍꯥꯏꯖꯤꯕꯣ
ꯊꯕꯛ ꯆꯤꯟꯕꯩ ꯅꯠꯇꯕ ꯇꯜꯂꯕ ꯄꯨꯅꯤꯡꯗꯦ ꯑꯕ
ꯑꯁ ꯄꯨꯟꯅꯤꯡꯗꯕ ꯌꯥꯔꯣꯏꯍꯦ ꯑꯩꯗꯤ ꯍꯟꯗꯛ ꯆꯠꯂꯨꯁꯦꯅ ꯍꯧꯔꯛꯀꯦꯅ ꯇꯧꯔꯝꯃꯤꯅꯤ ꯅꯪꯉꯣꯟꯗ
ꯅꯪꯅ ꯆꯠꯁꯦꯗꯤ ꯀꯩꯁꯨ ꯍꯥꯏꯗꯕꯀꯣ ꯍꯥꯟꯅꯒꯤ ꯃꯤ ꯒꯩꯗꯣ ꯑꯗꯨ ꯄꯨꯟꯅꯤꯡꯗ꯭ꯔꯑꯕ
ꯍꯥꯟꯅꯩ ꯃꯤꯈꯩꯖꯦ ꯀꯩꯗꯧꯔꯛꯏꯅꯣ ꯍꯥꯏꯖꯤꯕꯣ
ꯀꯩꯁꯨ ꯇꯧꯗꯦꯗ ꯁꯪꯒ ꯈꯥ ꯐꯠꯇꯦ ꯍꯥꯏꯕ ꯇꯥꯔꯦ
ꯀꯩꯅꯣ ꯀꯩꯀꯩ ꯇꯧꯔꯛꯏꯅꯣ ꯃꯣꯏꯅ
ꯎꯝ ꯃꯣꯏꯗꯤ ꯅꯤꯁꯥ
ꯑꯥ ꯎꯝ ꯎꯝ
ꯑꯗꯨꯏ ꯃꯣꯏ ꯄꯨꯟꯗꯕ ꯐꯩꯅ ꯈꯟꯕ
ꯑꯣ ꯑꯗꯨꯗꯤ ꯄꯨꯜꯂꯨꯅꯨꯗ ꯅꯤꯁꯥ ꯁꯤꯅꯕ ꯃꯤꯒꯗꯤ
ꯑꯗꯨꯅꯦ
ꯎꯝ ꯑꯗꯨ ꯍꯥꯏꯔꯒ ꯑꯩꯈꯣꯏꯗꯣ ꯅꯣꯏꯗꯥꯗꯁꯨ ꯑꯩꯅ ꯍꯧꯗꯤꯛ ꯍꯧꯗꯣꯛꯈ꯭ꯔꯕꯅꯦꯕ ꯀꯣꯏꯕ ꯍꯥꯏꯐꯠ ꯆꯠꯄꯒꯤ ꯋꯥꯔꯤꯗꯣ
ꯑ ꯃꯥ ꯌꯥꯔꯛꯄꯔꯥ
ꯃꯥꯅꯁꯨ ꯆꯠꯂꯨꯁꯦꯕꯨꯗꯤ ꯍꯥꯏꯕꯅꯤꯗ ꯑꯩꯈꯣꯏ ꯃꯤꯗꯣ ꯈꯔ ꯌꯥꯝꯗꯧ ꯃꯥꯜꯂꯦꯕ ꯍꯟꯗꯛꯇꯤ
ꯎꯝ
ꯑꯗ ꯅꯪꯗꯤ ꯌꯥꯎꯗꯣꯏꯔꯣ ꯀꯃꯥꯏꯅ ꯇꯧꯗꯣꯏꯅꯣ
ꯃꯤ ꯀꯌꯥ ꯀꯅꯥ ꯀꯅꯥ ꯑꯣꯏꯗꯣꯏꯅꯣ
ꯃꯤꯁꯦ ꯑꯩ ꯂꯩꯔꯦ ꯑꯩꯈꯣꯏ ꯇꯣꯝꯕ ꯂꯩꯔꯦ ꯑꯗꯒꯤ ꯅꯣꯏꯗꯥꯅꯦ ꯅꯪꯅꯦ ꯑꯗꯒꯤ ꯑꯩꯈꯣꯏꯁꯣꯏ ꯁꯣꯠꯇꯨ ꯍꯣꯏꯗꯣ ꯃꯣꯏꯒ ꯇꯧꯔ ꯆꯠꯂꯁꯤꯗꯅ
ꯑꯗꯨ ꯑꯩꯈꯣꯏ ꯃꯤ ꯃꯉꯥ ꯌꯥꯏꯌꯦ ꯀꯩꯁꯨ ꯀꯥꯏꯗꯦ
ꯑꯗꯨꯅꯦ ꯅꯪ ꯀꯥꯏ ꯀꯥꯏꯗ ꯆꯠꯅꯤꯡꯒꯦ ꯅꯪꯕꯣ
ꯍꯥꯏꯔꯤꯕ ꯆꯥꯅꯤꯡꯕ ꯍꯥꯏꯔꯒꯗꯤ ꯃꯅꯤꯄꯨꯔꯒꯤ ꯃꯅꯤꯄꯨꯔ ꯊꯥꯗꯣ ꯑꯣꯏ ꯆꯠꯅꯤꯡꯉꯦ
ꯀꯩ ꯂꯝ ꯆꯠꯁꯤꯒꯦ
ꯑꯗꯨꯗ ꯍꯥꯏꯗꯤ ꯃꯅꯤꯄꯨꯔꯗꯗꯤ ꯖꯒꯥ ꯂꯣꯏ ꯁꯨꯅ ꯆꯠꯂꯦꯗꯅ ꯑꯩꯗꯤ ꯃꯅꯤꯄꯨꯔꯒꯤ ꯃꯄꯥꯟꯗ ꯆꯠꯅꯤꯡꯉꯦ
ꯍꯣꯏ ꯚꯦꯀꯦꯁꯟꯒꯨꯝꯕ ꯄ꯭ꯂꯥꯟ ꯇꯧꯕ ꯌꯥꯗꯤ ꯌꯥꯕ ꯖꯥꯠꯅꯤ ꯃꯃꯥꯡꯗ ꯀꯩꯅꯣ ꯇꯧꯕꯩꯗ ꯑꯩꯈꯣꯏꯅ ꯁꯤꯂꯣꯡ ꯆꯠꯁꯦ ꯍꯥꯏꯅꯔꯒ ꯑꯃ ꯄ꯭ꯂꯥꯟ ꯀꯦꯟꯁꯦꯜ ꯇꯧꯒꯤꯕꯗꯣ ꯃꯤ ꯂꯩꯇꯕ ꯌꯥꯎꯁꯜꯂꯛꯄꯒꯤ
ꯑꯥ
ꯑꯗꯨ ꯑꯣꯏꯅ ꯑꯥꯃꯨꯛ ꯇꯧꯔꯁꯤꯔꯣ ꯍꯥꯏꯅꯔꯒ ꯎꯝ ꯅꯪ ꯃꯅꯤꯄꯨꯔꯗꯨꯝ ꯀꯣꯏꯕ ꯆꯠꯂꯦ ꯍꯥꯏꯁꯦ ꯅꯪ ꯀꯥꯏ ꯀꯥꯏꯗ ꯆꯠꯂꯒꯦ
ꯑꯅꯝꯕꯅ ꯖꯒ ꯂꯣꯏ ꯁꯨꯔꯦꯗ
ꯁꯨꯝꯅ ꯆꯠꯄꯗ ꯑꯃꯅꯤ ꯁꯨꯝ ꯍꯥꯏꯔꯛꯎꯅꯦ
ꯑꯃ ꯁꯨꯝ ꯑꯅꯝꯕꯅ ꯑꯩꯖꯦ ꯆꯠꯂꯦ ꯍꯥꯏꯁꯦ ꯑꯩꯈꯣꯏ ꯃꯅꯤꯄꯨꯔꯒꯤ ꯏꯝꯐꯥꯜꯋꯥꯏꯒꯤꯗꯤ ꯑꯅꯝꯕ ꯂꯣꯏ ꯁꯨꯔꯦ ꯑꯗꯨꯗꯒꯤ ꯀꯛꯆꯤꯡ ꯄꯨꯔꯗ ꯂꯣꯏ ꯁꯨꯔꯦ
ꯃꯣꯏꯔꯥꯡꯗꯤ ꯆꯠꯂꯕꯣ
ꯃꯣꯏꯔꯥꯡ
ꯎꯝ
ꯆꯠꯂꯦꯗ ꯌꯦꯅꯤꯡꯉꯥꯏ ꯀꯩꯁꯨꯌꯝ ꯂꯩꯇꯗꯦ ꯑꯗꯨ ꯖꯒꯥꯗꯣ
ꯍꯣꯏ ꯅꯪ ꯆꯠꯄꯗꯨꯗ ꯀꯩꯀꯩꯒꯗꯤ ꯎꯔꯛꯀꯦ
ꯑꯅꯝꯕꯅ ꯚꯦꯂꯤꯁ ꯈꯔ ꯎꯔꯛꯏꯀꯣ ꯑꯗꯩ ꯇꯦꯟ ꯐꯣꯜꯁꯨ ꯌꯦꯡꯉꯛꯏ ꯑꯗꯨꯗꯒꯤ ꯐꯣꯔꯦꯁꯁꯨ
ꯎꯝ
ꯑꯅꯝꯕꯅꯥ ꯑꯩ ꯀꯣꯏꯕꯨ ꯆꯠꯄꯁꯦ ꯁꯤꯇꯤꯒꯨꯝꯕ ꯆꯠꯅꯗꯦꯀꯣ ꯐꯣꯔꯦꯁꯀꯨꯝꯕꯗ ꯑꯗꯨꯝ ꯖꯒꯥꯗ ꯆꯠꯄ ꯅꯨꯡꯉꯥꯏꯖꯩ
ꯍꯥꯏꯀꯤꯡꯒꯨꯝꯕ ꯅꯨꯡꯉꯥꯏꯕꯗꯣ
ꯑꯥ ꯍꯥꯏꯕꯗꯤ ꯕꯖꯥꯔꯒꯨꯝꯕ ꯑꯗꯩ ꯏꯁꯇ꯭ꯔꯤꯠꯀꯨꯝꯕꯗꯤ ꯌꯥꯝ ꯆꯠꯄ ꯅꯨꯡꯉꯥꯏꯇꯕꯀꯣ ꯍꯧꯖꯤꯛꯇꯤ ꯖꯒꯥꯁꯦ ꯌꯥꯝ ꯃꯣꯠꯂꯦ ꯑꯗꯨꯗꯒꯤ ꯈꯨꯨꯗꯒꯤ ꯃꯅꯝꯗꯒꯤ ꯅꯥꯟꯕ ꯍꯥꯏꯕꯗꯨ ꯏꯑꯣꯏ ꯑꯣꯏꯗꯦꯔꯦ
ꯎꯝ
ꯍꯥꯏꯗꯤ ꯐꯣꯔꯦꯁꯀꯨꯝꯕ ꯖꯒꯥꯗꯤ ꯌꯥꯝ ꯅꯥꯜꯂꯒ ꯍꯪꯆꯤꯠ ꯀꯌꯥ ꯅꯨꯡꯁꯤꯠ ꯑꯏꯪꯕꯒ ꯌꯥꯝ ꯁꯤꯠꯂꯤꯗꯅ
ꯃꯥꯅꯦ ꯃꯥꯅꯦ
ꯑꯗꯨꯗꯒꯤ ꯑꯗꯨꯒꯨꯝꯕ ꯖꯒꯥ ꯆꯠꯄꯁꯤꯗ ꯑꯩ ꯑꯅꯝꯕꯅ ꯑꯌꯨꯛꯒꯨꯝꯕꯗꯨꯗ ꯆꯠꯅꯤꯡꯉꯤ ꯑꯌꯨꯛ ꯉꯟꯇꯥꯗ
ꯑꯗꯨ ꯍꯥꯏꯔꯒ ꯅꯪ ꯍꯥꯏꯀꯤꯡ ꯇꯧꯕꯁꯤꯗ ꯅꯪ ꯅꯁꯥꯗ ꯀꯩꯀꯩ ꯀꯥꯟꯅꯩ ꯀꯥꯏꯅꯒ ꯈꯟꯒꯦ ꯅꯪ ꯁꯨꯝ ꯈꯟꯕꯗ
ꯑꯩꯅ ꯈꯟꯕꯗ
ꯎꯝ
ꯑꯩ ꯕꯣꯗꯤ ꯑꯣꯏꯅ ꯁꯇꯦꯃꯤꯅꯥꯕꯨ ꯌꯥꯝ ꯋꯥꯡꯈꯠꯂꯤ ꯑꯗꯩ ꯃꯁꯜꯁꯨ ꯑꯗꯨꯝ ꯆꯥꯎꯈꯠꯂꯛ ꯀꯅꯤ ꯑꯩꯅ ꯋꯥꯀꯤꯡ ꯆꯠꯂꯦ ꯑꯩꯅ ꯃꯥꯎꯟꯇꯦꯟꯒꯨꯝꯕ ꯆꯠꯂꯦ ꯍꯥꯏꯁꯦ ꯇꯞ ꯇꯞꯅ ꯀꯥ ꯂꯩꯕ ꯅꯠꯇꯦꯀꯣ ꯆꯥꯡ ꯑꯃꯗ ꯑꯗꯨꯝ ꯂꯦꯞꯇꯕꯤꯗ ꯀꯥꯗꯣꯏꯕ
ꯎꯝ
ꯑꯩꯈꯣꯏ ꯋꯥꯀꯤꯡ ꯆꯠꯄꯗ ꯆꯨꯝꯅ ꯆꯠꯄ ꯅꯠꯇꯕꯗ ꯈꯔ ꯆꯦꯟꯕꯩ ꯇꯥꯏꯞ ꯇꯧꯕꯗꯣ ꯗꯥꯏꯅ ꯑꫭꯏꯅ ꯀꯥꯗꯨꯕ ꯑꯗꯨꯅ ꯏꯁꯥꯁꯦ ꯌꯥꯝ ꯏꯁꯥꯁꯨ ꯌꯥꯝ ꯐꯕꯀꯣ
ꯎꯝ
ꯍꯦꯛ ꯆꯍꯥꯟꯕ ꯆꯠꯄ ꯅꯨꯃꯤꯠꯇꯗꯤ ꯌꯥꯝ ꯋꯥꯕꯅꯦ ꯍꯥꯏꯗꯤ ꯅꯪ ꯇꯪꯈꯥꯏꯕꯧ ꯍꯥꯦꯛ ꯆꯟꯗ꯭ꯔꯤꯉꯩꯗ ꯑꯗꯨꯝ ꯋꯥꯔꯛꯑꯅꯤ
ꯎꯝ
ꯅꯨꯡꯇꯤꯖꯥꯏ ꯆꯠꯂꯤꯒꯩ ꯁꯨꯝ ꯁꯨꯝ ꯃꯥ ꯁꯡ ꯑꯥ ꯇꯥꯟ ꯌꯧꯛꯄꯅꯤ
ꯎꯝ ꯆꯨꯝꯃꯤ ꯆꯨꯝꯃꯤ ꯑꯗꯨꯁꯨ ꯑꯗꯩ ꯑꯩ ꯍꯧꯖꯤꯛꯀꯥꯟ ꯑꯩ ꯀꯣꯂꯦꯖ ꯇꯝꯃꯤ ꯀꯣꯂꯦꯖ ꯑꯗꯨꯝ ꯆꯠꯂꯤ ꯑꯗꯒꯤ ꯑꯩꯗꯣ ꯍꯟꯗꯛ ꯕꯦꯛ ꯀꯤꯡ ꯀ꯭ꯂꯥꯁ ꯑꯃ ꯆꯠꯂꯦ
ꯕꯦꯀꯤꯡ
ꯑꯥ ꯀꯦꯛ ꯁꯥꯕ ꯑꯗꯩ ꯑꯩꯈꯣꯏꯒꯤ ꯀꯨꯀꯤꯁ ꯁꯥꯕ ꯀꯩꯀꯥ ꯇꯧꯕꯗꯣ
ꯑꯥ
ꯑꯗꯨ ꯆꯠꯂꯤ ꯑꯗꯒꯤ ꯑꯉꯥꯡ ꯇꯨꯏꯁꯟꯁꯨ ꯈꯔ ꯈꯔ ꯇꯧꯔ ꯑꯗꯨꯝ ꯂꯩꯔꯤ
ꯑꯥ ꯀꯦꯛꯒꯨꯝꯕ ꯁꯥꯕꯗꯤ ꯍꯩꯔꯕ
ꯀꯦꯛ ꯁꯥꯕꯗꯤ ꯍꯧꯗ꯭ꯔꯤ ꯑꯈꯣꯏꯁꯦ ꯉꯁꯤ ꯗꯒꯤ ꯄ꯭ꯔꯦꯛꯇꯤꯀꯦꯜ ꯍꯧꯋꯦꯕꯀꯣ
ꯎꯝ
ꯉꯁꯤꯁꯦ ꯈꯣꯏꯒꯤ ꯀꯣꯀꯣꯅꯠꯀꯤ ꯀꯨꯀꯤꯁꯇꯣ
ꯑꯥ
ꯑꯗꯨ ꯁꯥꯕ ꯇꯝꯃꯦ
ꯑꯗꯨꯗꯤ ꯍꯩꯔꯕ
ꯑꯗꯨꯗꯤ ꯍꯩꯔꯦ ꯑꯗꯨꯒ ꯍꯌꯦꯡꯅ ꯑꯩꯈꯣꯏꯒꯤ ꯗ꯭ꯔꯣꯞ ꯀꯨꯀꯤꯁ ꯑꯅ ꯑꯃ ꯇꯝꯗꯣꯏꯅꯦꯕ ꯑꯗꯒꯤ ꯀꯦꯛꯁꯨ ꯁꯥꯕ ꯍꯧꯔꯛꯑꯅꯤ
ꯀꯦꯛꯇ ꯗꯤꯖꯥꯏꯟꯒꯨꯝꯕ ꯁꯦꯝꯕꯗꯤ ꯇꯥꯛꯄꯔꯥ
ꯇꯥꯛꯂꯛꯀꯗꯣꯏꯅꯤ ꯂꯣꯏꯅ ꯍꯥꯏꯗꯤ ꯑꯩꯈꯣꯏꯒꯤ ꯀꯦꯛꯀꯤ ꯁꯄꯟꯁ ꯁꯦꯝꯕ ꯇꯥꯛꯂꯛꯑꯅꯤꯗꯅ
ꯑꯥ
ꯑꯗꯩ ꯂꯦꯌꯔꯤꯡ ꯇꯥꯂꯛꯑꯅꯤ ꯑꯗꯒꯤ ꯀ꯭ꯔꯤꯝ ꯀꯃꯥꯏꯅ ꯇꯩꯕ ꯈꯣꯠꯄ ꯂꯣꯏ ꯇꯥꯛꯇꯣꯏꯅꯦ ꯑꯗꯒꯤ ꯗꯤꯖꯥꯏꯟ ꯀꯩꯀꯥꯁꯨ ꯃꯣꯏꯅ ꯈꯔ ꯇꯥꯛꯂꯛꯑꯒ ꯗꯤꯖꯥꯏꯟꯗꯨꯗꯤ ꯏꯁꯥꯅꯁꯨ ꯄ꯭ꯔꯦꯛꯇꯤꯁ ꯇꯧꯖ ꯕ ꯌꯥꯝ ꯗ꯭ꯔꯀꯥꯔ ꯑꯣꯏꯌꯦꯕ
ꯑꯥ
ꯗꯨꯁꯨ ꯇꯧꯗꯣꯏꯅꯤ
ꯌꯥꯝ ꯐꯩꯅꯦ ꯑꯗꯨꯗꯤ
ꯎꯝ ꯒꯚꯔꯃꯦꯟꯀꯤ ꯁ꯭ꯀꯤꯝ ꯑꯣꯏꯕꯒꯤ ꯈꯣꯏꯗꯣ ꯐ꯭ꯔꯤꯗꯁꯨ ꯑꯣꯏꯌꯦꯕ
ꯃꯣꯏꯁꯦ ꯄꯨꯡ ꯀꯌꯥ ꯀꯌꯥꯃꯨꯛꯀ ꯇꯥꯛꯀꯦ
ꯄꯨꯡꯁꯦ ꯍꯧꯖꯤꯛꯁꯦ ꯑꯈꯣꯏ ꯄꯨꯡ ꯀꯩꯅꯣꯗꯒꯤ ꯇꯔꯥ ꯃꯈꯥꯏꯗꯒꯤ ꯍꯧꯋꯦꯕꯀꯣ
ꯑ
ꯑꯗꯨꯒ ꯄꯨꯡ ꯑꯍꯨꯝ ꯃꯈꯥꯏ ꯃꯔꯤꯗ ꯂꯣꯏꯌꯦ ꯀ꯭ꯂꯥꯁꯁꯦ
ꯑꯍꯨꯝ ꯃꯔꯤ ꯃꯈꯥꯏꯗ
ꯎꯝ
ꯀꯨꯏꯍꯦ ꯑꯗꯨꯗꯤ
ꯀꯨꯏꯌꯦ ꯀꯨꯏ ꯍꯥꯏꯁꯦ ꯈꯣꯏ ꯑꯥꯗ ꯄ꯭ꯔꯦꯛꯇꯤꯀꯦꯜ ꯇꯧꯕꯅꯤꯅ ꯃꯇꯝ ꯍꯧꯖꯤꯟꯈꯤꯕꯕꯨꯗꯤ ꯈꯪꯍꯧꯗꯦꯕ
ꯑꯅꯝꯕꯅ ꯕꯦꯛ ꯑꯣꯏ ꯇꯧꯕꯗ ꯑꯣꯏꯅ ꯃꯇꯝ ꯆꯠꯂꯝꯅꯤ
ꯃꯥꯅꯦ ꯃꯥꯅꯦ ꯕꯦꯛ ꯇꯧꯕꯗ ꯑꯗꯨꯝ ꯃꯇꯝ ꯆꯠꯂꯦꯗ ꯑꯍꯥꯟꯕꯒꯤ ꯄ꯭ꯔꯤꯄꯦꯔꯦꯁꯟ ꯇꯧꯕꯗꯣ
ꯎꯝ
ꯑꯗꯨꯁꯨ ꯑꯗꯨꯝ ꯃꯇꯝ ꯑꯗꯨꯝ ꯆꯠꯂꯤ ꯑꯗꯥꯒꯤ ꯑꯩꯈꯣꯏꯅ ꯄ꯭ꯔꯦꯛꯇꯤꯀꯦꯜ ꯍꯧꯗ꯭ꯔꯤꯀꯥꯟꯗ ꯊꯤꯌꯣꯔꯤꯗꯣ ꯍꯥꯏꯐꯦꯠ ꯀꯃꯥꯏ ꯀꯃꯥꯏ ꯇꯧꯅꯤ ꯈꯣꯠꯅꯤꯗꯣ ꯍꯥꯏꯐꯦꯠ ꯍꯥꯟꯅ ꯇꯥꯛꯇꯣꯏꯅꯦꯕ ꯑꯣꯖꯥꯅ
ꯑꯥ
ꯑꯗꯨꯒꯗ ꯃꯇꯝ ꯆꯪꯉꯤꯁꯦ
ꯇꯧꯕꯗꯨꯗꯤ ꯅꯨꯡꯉꯥꯏꯕ꯭ꯔꯣ
ꯎꯝ ꯅꯨꯡꯕꯨꯗꯤ ꯅꯨꯡꯉꯥꯏ ꯍꯥꯏꯗꯤ ꯑꯩꯈꯣꯏꯗ ꯑꯅꯧꯕ ꯑꯦꯛꯁꯄꯤꯔꯤꯌꯦꯟꯁ ꯑꯣꯏꯗꯅ
ꯑꯥ
ꯑꯗꯨꯗꯨꯒꯤ ꯑꯗꯩꯗꯤ ꯀꯦꯛꯁꯨ ꯁꯥꯕ ꯍꯧꯔꯛꯑꯅꯤ
ꯑꯟꯖꯨꯒ ꯅꯪ ꯀꯨꯀꯤ ꯈꯤꯇꯪ ꯁꯥꯕ ꯍꯩꯇꯥ ꯉꯥꯏꯕ
ꯎꯝ ꯍꯧꯖꯤꯛꯀꯤ ꯑꯣꯏꯅ ꯀꯨꯀꯤꯁ ꯁꯥꯔꯤ
ꯃꯣꯏ ꯀꯞ ꯀꯦꯛ ꯁꯥꯕꯗꯤ ꯇꯥꯛꯄ꯭ꯔꯥ
ꯀꯞ ꯀꯦꯛ ꯁꯥꯕꯗꯤ ꯑꯗꯨꯝ ꯂꯥꯏꯌꯦ ꯍꯥꯏꯗꯤ ꯑꯩꯈꯣꯏꯅ ꯑꯩꯈꯣꯏꯒꯤ ꯕꯦꯁꯤꯛ ꯀꯦꯛꯁꯦ
ꯑꯥ
ꯁꯤ ꯁꯥꯕ ꯍꯩꯔꯗꯤ ꯀꯞ ꯀꯦꯛꯇꯤ ꯂꯥꯏꯔꯦ ꯍꯥꯏꯗꯤ ꯕꯦꯇꯔ ꯊꯤꯠꯄ ꯈꯣꯠꯄ ꯆꯞ ꯃꯥꯟꯅꯩꯕ ꯀ꯭ꯔꯤꯝ ꯑꯦꯄ꯭ꯂꯥꯏ ꯇꯧꯕ ꯈꯣꯠꯄꯗꯣ
ꯎꯝ
ꯑꯗꯨꯒꯤ
ꯑꯗꯨ ꯀꯦꯛꯅ ꯑꯗꯨ ꯃꯣꯏ ꯃꯈꯜ ꯃꯈꯜ ꯀꯌꯥ ꯀꯌꯥꯒꯤ ꯃꯣꯏ ꯇꯥꯛꯏꯁꯦ
ꯀꯦꯛ ꯃꯈꯜꯖꯦ ꯑꯩꯈꯣꯏ ꯁꯝꯅ ꯍꯥꯏꯔꯕꯗ ꯐ꯭ꯂꯦꯕꯔꯗ ꯚꯅꯤꯂꯥꯅꯦ ꯆꯣꯀ꯭ꯂꯦꯠꯅꯦ ꯑꯗꯨꯒ ꯒ꯭ꯔꯤꯟ ꯑꯦꯄꯜꯒ ꯁꯥꯕ ꯇꯝꯕꯤꯅꯤ ꯍꯥꯏꯕꯀꯣ
ꯑꯇꯩꯗꯤ ꯑꯗꯨꯝ ꯏꯁꯥꯅ ꯄ꯭ꯔꯦꯛꯇꯤꯁ ꯇꯧꯗꯣꯏꯅꯦ ꯍꯥꯏꯗꯤ ꯕꯦꯁꯤꯛꯇꯣ ꯈꯪ ꯇꯥꯔꯗꯤ ꯐ꯭ꯂꯦꯕꯔꯗꯨꯗꯤ ꯑꯩꯈꯣꯏꯅ ꯍꯥꯞꯅꯤꯡꯕ ꯃꯑꯣꯡꯗ ꯍꯥꯞꯄ ꯌꯥꯔꯦꯕ ꯑꯗꯨꯗꯨꯒꯤ ꯍꯥꯏꯗꯤ ꯁ꯭ꯄꯟ ꯁꯦꯝꯕꯕꯨ ꯍꯩꯇꯥꯔꯗꯤ ꯑꯗꯨꯝ ꯐ꯭ꯂꯦꯕꯔ ꯃꯈꯜ ꯃꯈꯜꯗꯨꯗꯤ ꯑꯗꯨꯝ ꯌꯥꯔꯦꯕ
ꯑꯗꯨꯒꯤ
ꯌꯥꯝ ꯐꯩꯅꯦ ꯑꯗꯨꯗꯤ
ꯎꯝ ꯍꯣ ꯐꯔꯦ ꯑꯗꯨꯗꯤ ꯀꯩꯅꯣ ꯇꯧꯔꯒꯦ ꯑꯩ ꯍꯣꯔꯦꯟꯗꯣ ꯉꯥꯏꯍꯥꯛ ꯂꯩꯔ ꯑꯃꯨꯛ ꯇꯧꯔꯛꯑꯒꯦ
ꯑꯥ
ꯎꯝ ꯍꯣ ꯍꯣꯏ ꯊꯝꯃꯦ ꯊꯝꯃꯦ